ꯍꯂꯣ ꯍꯜꯂꯣ ꯍꯜꯂꯣ
ꯑ
ꯑꯣ ꯇꯥꯕ꯭ꯔꯣ ꯇꯥꯕ꯭ꯔꯣ
ꯍꯣꯏ ꯇꯥꯏ
ꯅꯪꯅ ꯊꯤꯈꯤꯕ꯭ꯔꯣ
ꯌꯥꯗ ꯌꯥꯏꯗ
ꯍ ꯀꯣꯏ ꯏꯅꯇꯥꯗꯍ
ꯎꯝ ꯑ ꯅꯪꯕꯨ ꯀꯩꯅꯣ ꯇꯧꯔꯝꯕ ꯌꯥꯏ
ꯑꯦꯔꯤ ꯅ ꯑꯣꯄꯅꯥ ꯍꯜꯂꯅꯦ ꯅꯪꯒ
ꯍꯗꯤ ꯂꯅ ꯣ ꯇꯥꯕ꯭ꯔ ꯇꯥꯕ꯭ꯔ ꯍꯅ ꯇꯧꯔꯃꯅꯤ
ꯎꯝ ꯀꯁ ꯇꯧꯔꯝꯃꯤ
ꯗꯔꯦ ꯇ ꯍ
ꯆꯣꯡꯅ ꯂꯩꯦ
ꯑꯁ ꯑꯩꯈꯣꯏꯒꯤ ꯀꯟꯇ꯭ꯔꯣꯜ ꯔꯨꯝꯗ ꯃꯥꯏ ꯂꯩꯔꯦ ꯍꯥꯏꯌꯦ ꯑꯁ ꯅꯨꯡꯉꯥꯏꯗ
ꯍꯥꯥ
ꯑꯩꯈꯣꯏꯒꯤ ꯑꯩꯈꯣꯏꯗꯀꯣ ꯀꯟꯇ꯭ꯔꯣꯜ ꯔꯨꯝꯗ ꯃꯥꯏ ꯂꯩꯔꯦ ꯍꯦ
ꯑꯣ ꯅꯣꯏꯁꯦ ꯑꯥꯗ ꯑꯣꯏꯔꯝꯅꯤꯅꯦ ꯑꯗꯨꯗꯤ
ꯑꯥ
ꯍ
ꯀꯩꯗꯧꯕ꯭ꯔꯥ ꯀꯔꯤ ꯇꯧꯕ꯭ꯔꯥ ꯅꯣꯛꯏꯗ
ꯅꯣ ꯀꯃꯁꯤꯅꯤꯕ ꯍꯥ
ꯅ ꯑꯣꯁꯤ ꯇ ꯃꯥꯅꯦ ꯇ
ꯑꯗꯨꯗꯤ ꯄꯣꯛꯂꯛꯄꯗꯒꯤ ꯌꯥꯎꯨꯔꯕ ꯄꯣꯠꯅꯤ
ꯑ ꯇꯨꯡꯁꯨ ꯈꯔꯕꯨ ꯏ ꯈꯔꯔ ꯎ ꯎꯆ ꯇꯕꯨ ꯃꯅꯦꯅ
ꯁꯤꯇꯕ ꯅꯠꯇꯦ
ꯍꯌꯥ ꯃꯁꯦꯠꯇꯕ ꯍꯥ
ꯃꯥꯥꯏ ꯂꯥꯛꯇꯥ ꯍ ꯀꯝ ꯀꯣꯏꯔ ꯀ
ꯑ ꯃꯃꯤ ꯋꯥꯔꯤ ꯍꯨꯃꯔꯤ ꯑꯣꯏꯔꯝꯅꯦ
ꯑ ꯀꯩꯅꯣꯁꯦ
ꯍꯣꯏ ꯃꯥꯅꯦ
ꯑꯗꯨꯅꯤꯅꯦ ꯕꯦꯔꯥꯛ ꯍꯥꯏꯁꯦ
ꯍꯥꯥ
ꯌꯥꯝ ꯇꯨꯝꯅꯤꯡꯕꯒꯤ ꯃꯈꯣꯟ ꯃꯥꯜꯂꯤꯗ ꯅꯪꯒꯤ ꯃꯈꯣꯟꯜꯁꯦ
ꯅꯠꯇ
ꯍꯠꯇ ꯉꯥꯏꯔꯕꯣ
ꯍꯧꯖꯤꯛꯅ ꯌꯨꯝꯗ ꯌꯥꯎꯔꯕ ꯑꯗꯨꯒ ꯑ ꯑꯩꯅ ꯍꯨꯡꯗꯄ
ꯑꯚꯞ ꯆꯠꯄ꯭ꯔꯣ
ꯍꯥ
ꯀꯔꯤ ꯊꯕꯛ ꯆꯠꯂꯤꯅꯣ ꯅꯪꯕ
ꯍꯥꯥ
ꯀꯔꯤ ꯊꯕꯛ ꯆꯠꯂꯤꯅꯣꯕ ꯅꯪꯕꯣ
ꯑꯩꯁꯦ ꯊꯕꯛ ꯃꯨꯆꯥꯅꯤꯗ
ꯎ
ꯌꯥꯝ ꯆꯥꯎꯔꯝꯗꯧ ꯃꯥꯜꯂꯦꯕ
ꯑꯣ ꯈꯔꯈꯣꯗꯤꯅ ꯆ
ꯂꯧꯕꯣꯛꯛꯇ ꯇꯔꯣꯏ ꯈꯟꯕ ꯆꯠꯄ ꯂꯧꯕꯨꯛ ꯂꯩꯕ꯭ꯔꯅꯦ ꯑꯥꯗ
ꯑꯥ
ꯎ
ꯂꯕꯣꯛ ꯂꯩꯔꯝꯗꯧ ꯃꯥꯟꯗꯦꯗ
ꯐ
ꯍꯥ
ꯎꯝ ꯑ ꯑꯗꯨ
ꯅꯪꯅ ꯀꯣꯟꯁꯦ ꯁꯦꯡꯗ꯭ꯔꯦꯕ
ꯕꯀꯣ
ꯑꯣ ꯦꯔꯥ ꯀꯥꯕꯤꯅꯤ ꯆꯤꯖꯌꯥ ꯁꯅꯪ ꯏ ꯅꯠ ꯌꯥꯗ ꯔꯦ
ꯠꯇ ꯎꯪꯗꯤ ꯇꯥꯗꯕ꯭ꯔꯥ